ꯇꯥꯕꯣ ꯎꯝ ꯔꯕꯤꯅꯥ ꯑꯩꯗꯤ ꯃꯄꯥꯜ ꯂꯝ ꯀꯣꯏꯕ ꯌꯥꯝ ꯆꯠꯅꯤꯡꯉꯤ ꯃꯤ
ꯑꯁ ꯅꯪꯕꯕꯥꯔꯅ ꯀꯣꯏ ꯆꯠꯅꯤꯡꯉꯦ ꯑꯩꯅ ꯋꯥꯁꯦ ꯉꯥꯡꯊꯣꯛꯄ ꯉ ꯐꯟꯗꯕꯒꯤ ꯋꯥꯅ ꯂꯩ
ꯀꯩꯗꯧꯦ
ꯏꯪꯂꯤꯁꯁꯦ ꯃꯤꯅ ꯉꯥꯡꯉꯛꯄꯗꯤ ꯒ꯭ꯌꯥꯟ ꯇꯥꯏꯗꯅ ꯑꯩꯅ ꯉꯥꯡꯊꯣꯛꯄ ꯉꯝꯗꯦ ꯑꯗ ꯅꯣꯏ ꯅꯍꯥꯟ ꯕꯂꯥꯅꯕꯥꯅꯤ ꯏꯪꯂꯤꯁꯀꯤ ꯀ꯭ꯂꯥꯁ ꯀ ꯌꯥꯝꯣ ꯇꯧꯅꯤꯣꯠꯅꯦ ꯍꯥꯏ ꯑꯗꯨ ꯀꯃꯥꯏꯅ ꯇꯧꯒꯦꯕ
ꯇꯧꯋꯦꯕ ꯑꯩꯗꯣ ꯏꯪꯂꯤꯁꯁꯦ ꯑꯣꯐꯂꯥꯏꯟꯗ ꯌꯥꯎꯔꯝꯃꯦꯕ ꯑꯩꯁꯦ ꯑꯣꯐꯥꯏꯟ ꯌꯎꯔꯝ ꯍꯝꯕꯗꯒꯤ ꯑꯣꯟꯂꯥꯏꯟꯗ ꯑꯃꯨꯛ ꯑꯣꯟꯊꯣꯛꯄꯅꯦꯕ ꯑꯗꯣ ꯑꯩꯅꯅꯦ ꯁꯤꯒꯤ ꯌꯥꯝꯅ ꯏꯪꯂꯤꯁ ꯀꯤ ꯌꯥꯝꯅ ꯅꯨꯡꯉꯥꯏꯕꯁꯦ ꯑꯩ ꯄꯣꯃꯦꯟ ꯂꯩꯌꯦꯅꯗꯤ ꯈꯜꯂꯦꯕꯀꯣ ꯇꯧꯕꯇꯕꯨ ꯑꯩ
ꯎꯝ ꯌꯥꯎꯅꯤꯡꯉꯦꯕ ꯄꯩꯁꯥ ꯔ ꯂꯩꯔꯗꯤ
ꯑꯥ ꯅꯪꯅ ꯌꯥꯎꯗꯥꯗꯤꯅꯦ ꯑꯩꯅ ꯍꯥꯏꯁꯦ ꯅꯪ ꯃꯇꯝ ꯐꯖꯅ ꯀꯟꯅ ꯁꯪꯉꯦ ꯍꯥꯏꯔꯕ ꯑꯗꯨꯝ ꯀꯥꯟꯗ ꯌꯥꯎ ꯏꯪꯂꯤꯁꯤ ꯌꯥꯎꯒꯦꯗꯤ ꯅꯪ ꯑꯩꯅ ꯍꯥꯏꯔꯤꯁꯦ ꯑꯩꯉꯣꯟꯗ ꯊꯦꯡꯅꯕꯩꯅꯦꯕꯀꯣ ꯑꯩꯅ ꯏꯪꯂꯤꯁꯁꯦ ꯀ꯭ꯂꯥꯁꯁꯤꯦ ꯆꯥꯡ ꯅꯥꯏꯅ ꯑꯣꯐꯂꯥꯏꯟꯗ ꯆꯠꯂꯤꯉꯩꯗꯗꯤ ꯑꯩ ꯀꯀ꯭ꯔꯨꯠꯃꯦꯟꯁꯦ ꯂꯥꯏꯅ ꯉꯝꯃꯦꯕ ꯀꯩꯒꯤꯅꯣ ꯍꯥꯏ ꯀꯥꯟꯗ ꯐꯦꯁ ꯇꯨ ꯐꯦꯁ ꯋꯥꯔꯤ ꯁꯥꯟꯅꯔꯅꯤ ꯄ꯭ꯔꯦꯛꯇꯤꯁ ꯇꯧꯔꯅꯤ ꯈꯣꯠꯂꯅꯤ ꯇꯧꯔꯦꯅ ꯑꯣꯟꯂꯥꯏꯟꯗ ꯌꯥꯎꯕ ꯃꯇꯝꯗꯒꯤꯗꯤ ꯀꯩꯗꯧꯔꯦ ꯑꯩꯒꯤ ꯄ꯭ꯔꯦꯛꯇꯤꯁ ꯃꯇꯝꯁꯦ ꯑꯦꯛꯁꯦꯞ ꯀ꯭ꯂꯥꯁ ꯌꯥꯎꯕꯗꯨ ꯈꯛ ꯑꯣꯏꯔꯦꯕ ꯑꯇꯣꯞꯄ ꯃꯇꯝꯗ ꯀꯩꯝ ꯐꯪꯗ꯭ꯔꯦꯕ ꯐꯪꯗ꯭ꯔꯕꯅꯤꯅ ꯇꯥꯛꯏꯕ ꯄꯣꯠꯇꯣ ꯇꯣ ꯑꯩ ꯑꯩꯅ ꯀ꯭ꯂꯥꯁ ꯃꯇꯝꯗꯨꯗꯪ ꯈꯇꯪ ꯇꯧꯔꯕꯅꯤꯅ ꯂꯣꯏꯔꯀꯥꯟꯗ ꯑꯩ ꯄ꯭ꯔꯦꯛꯇꯤꯁ ꯇꯧꯗ꯭ꯔꯦ ꯀꯩꯝ ꯇꯧꯗ꯭ꯔꯦ ꯍꯣꯠꯅꯗ꯭ꯔꯦ ꯑꯗꯨꯗꯨꯅ ꯈꯪꯕ ꯈꯔꯗꯣ ꯑꯗꯨꯝ ꯀꯣꯛꯇ ꯂꯩꯕꯤ ꯄ꯭ꯔꯦꯛꯇꯤꯁ ꯇꯧꯔꯛꯇꯕꯒꯤ ꯑꯩꯈꯣꯏ ꯉꯥꯡꯕ ꯍꯩꯔꯛꯇꯕꯤ ꯁꯤ ꯇꯧꯔꯦꯕ ꯑꯗꯨꯅ ꯃꯤ ꯌꯥꯝ ꯊꯨ ꯊꯨꯅ ꯍꯩꯈꯤꯕ ꯃꯤ ꯌꯥꯎꯋꯦꯕꯀ ꯀꯣꯏ ꯌꯥꯎꯔꯤꯁꯤꯡꯁꯤꯅ ꯀꯃꯥꯏꯅ ꯇꯧꯒꯦꯗ ꯏꯪꯂꯤꯁꯁꯤꯗ ꯗꯥꯏꯔꯦꯛ ꯍꯦꯛꯇ ꯑꯇꯣꯞꯄ ꯁꯥꯏꯠ ꯀꯩꯝ ꯇꯧꯗꯕꯤꯗ ꯏꯪꯂꯤꯁꯇ ꯅꯨꯡꯉꯥꯏꯕ ꯅꯨꯃꯤꯠꯠꯇꯥꯕꯨ ꯍꯣꯠꯅꯔꯒ ꯄ꯭ꯔꯦꯛꯇꯤꯁ ꯇꯧꯔꯒ ꯍꯦꯛꯇ ꯋꯥꯔꯤ ꯁꯥꯔꯒ ꯃꯦꯁꯦꯁ ꯊꯥꯔꯒ ꯈꯣꯠꯂꯒ ꯁꯨꯃꯥꯏ ꯁꯨꯝ ꯇꯧꯕꯗꯒꯤꯀꯣ ꯃꯣꯏꯁꯦ ꯍꯩꯔꯛꯄ ꯄꯣꯏꯂꯦꯝꯦꯝꯃꯦꯕ ꯑꯗꯣ ꯑꯩꯈꯣꯏꯁꯨ ꯈꯪꯗꯕ ꯃꯌꯥꯝꯗꯤ ꯈꯪꯉꯦꯕ ꯔꯕꯤꯅꯥ ꯈꯪꯕ꯭ꯔꯥ ꯃꯣꯏ ꯑꯣꯖꯥꯗꯨꯅ ꯇꯥꯛꯂꯛꯄ ꯃꯇꯝꯗ ꯑꯩꯁꯦ ꯂꯦꯕꯦꯜ ꯖꯤꯔꯣꯗ ꯌꯥꯎꯕ ꯁꯤ ꯌꯥꯝ ꯅꯨꯡꯉꯥꯏꯌꯦꯕ ꯅꯨꯡꯉꯥꯏ ꯍꯥꯏꯗꯤ ꯇꯥꯛꯄꯗ ꯌꯥꯝꯅ ꯅꯤꯌꯣꯝ ꯆꯨꯝꯅ ꯇꯥꯛꯑꯒ ꯑꯩꯈꯣꯏꯗ ꯍꯦꯛꯇ ꯃꯤꯠꯅꯗ ꯎꯗꯕ ꯃꯌꯥꯝ ꯈꯪꯗꯕ ꯃꯌꯥꯝ ꯑꯃ ꯏꯪꯂꯤꯁꯇꯦ ꯑꯩꯈꯣꯏꯅ ꯃꯤꯠꯅ ꯉꯥꯡꯃꯨꯛꯇꯤ ꯇꯥꯔꯕ ꯀꯥꯏ ꯀꯥꯏꯗ ꯁꯤꯖꯤꯟꯅꯔꯛꯏꯅꯣ ꯀꯩ ꯍꯥꯏꯔ ꯁꯤꯖꯤꯟꯅꯔꯛꯅꯣꯗꯤ ꯈꯪꯗꯕ ꯑꯗꯨꯒ ꯇꯥ ꯇꯥꯔꯕ ꯑꯗꯣ ꯇꯥꯛꯂꯛꯑꯀꯥꯟꯗ ꯑꯣ ꯃꯣꯏꯅ ꯁꯤꯖꯤꯟꯅꯩꯔꯤ ꯑꯗꯣ ꯁꯤꯒꯤ ꯑꯣꯏ ꯃꯥꯜꯂꯦ ꯁꯤꯒꯤ ꯑꯣꯏ ꯃꯥꯜꯂꯦꯁꯦ ꯑꯩꯈꯣꯏ ꯀꯣꯟꯅ ꯒ꯭ꯌꯥꯟ ꯂꯥꯛꯑꯦꯕ ꯈꯪꯉꯕ ꯍꯥꯏꯗꯤ ꯇꯥꯛꯂꯛꯑꯀꯥꯟꯗ ꯈꯪꯕ꯭ꯔꯥ
ꯑꯩ ꯌꯥꯎꯗꯤ ꯌꯥꯎꯈꯤꯣꯏꯅꯤ ꯆꯦꯠꯇꯕ ꯑꯃ ꯌꯥꯎꯗꯤ ꯌꯥꯎꯈꯤꯅꯤꯗꯤ ꯏꯀꯨꯏ ꯀꯨꯏꯗꯕꯤꯗꯀꯣ
ꯑꯥ
ꯑꯩꯈꯣꯏ ꯏꯁ꯭ꯇꯥꯐꯄꯦꯟꯁꯦ ꯐꯔ ꯐꯪꯉꯕꯕꯁꯤꯦ ꯑꯗꯨꯝ ꯑꯩ ꯌꯥꯎꯁꯜꯂꯅꯦꯕ ꯎꯝ ꯑꯣꯟꯂꯥꯏꯟꯗ ꯌꯥꯎꯅ ꯑꯩ ꯆꯠꯄꯗꯤ ꯉꯝꯗꯦ ꯑꯪ ꯑꯗꯨꯒ ꯑꯗꯨꯝ ꯍꯥꯏꯖꯕꯅꯤ ꯑꯩꯈꯣꯏ ꯑꯗꯨꯝ ꯑꯩꯈꯣꯏꯊ ꯃꯥꯡꯗꯊꯦꯠ ꯊꯦꯠꯂꯞ ꯄꯨꯡ ꯉꯥꯡ ꯉꯥꯡꯅꯔ ꯂꯣꯏꯔꯦ
ꯃꯥꯅꯦ ꯅꯪ ꯍꯤꯟꯗꯤꯗꯤ ꯀꯃꯥꯏꯅ ꯇꯧꯏꯦ
ꯍꯤꯟꯗꯤꯁꯨ ꯍꯩꯇꯦ ꯍꯤꯟꯗꯤꯁꯨ ꯇꯝꯅꯤꯡꯉꯦꯁꯤꯦ
ꯑꯗꯨꯅ ꯍꯤꯟꯗꯤꯁꯨ ꯍꯩꯇꯦ ꯍꯥꯏꯕ ꯅꯪꯕꯨ ꯑꯩ ꯃꯊꯥꯏ ꯌꯥꯝ ꯁꯥꯏ ꯍꯥꯏꯕ ꯃꯤꯅ ꯍꯤꯟꯗꯤ ꯉꯥꯡꯉꯛꯄꯗꯨ ꯈꯪꯗ꯭ꯔꯦ ꯍꯥꯏꯕ ꯅꯪꯕꯨꯣ
ꯑꯩꯁꯨ ꯈꯪꯗꯦꯗꯤ ꯇꯝꯁꯤꯔꯣ ꯍꯤꯟꯗꯤꯁꯨ ꯆꯦꯠꯇ ꯃꯃ ꯍꯥꯏꯗꯤ ꯑꯩ ꯀꯩꯅꯣꯝ ꯍꯥꯏꯒꯦꯕ ꯃꯅꯤꯄꯨꯔꯤ ꯂꯧꯋꯦ ꯍꯥꯏꯔꯒ ꯃꯅꯤꯄꯨꯔꯗꯩꯍꯦꯟꯅ ꯍꯩ ꯇꯕꯅꯦ ꯍꯥꯏ
ꯏꯀꯥꯏ ꯌ ꯊꯤ ꯏꯀꯥꯏ ꯑꯁꯦꯡꯕ ꯃꯤꯅ ꯀꯩꯅꯣꯝ ꯏꯔꯛꯄ ꯃꯤꯅ ꯁꯦꯟꯇꯦꯟꯁ ꯑꯃ ꯍꯥꯏꯔꯛꯄꯗ ꯑꯩꯈꯣꯏꯅ ꯍꯩ ꯇ꯭ꯔꯗꯤ ꯑꯥꯊ꯭ꯔ ꯍꯟ ꯍꯩꯇ꯭ꯔꯗꯤ ꯑꯩꯈꯣꯏ ꯃꯊꯥ ꯁꯥꯗ꯭ꯔꯣ ꯑꯗꯨꯅꯦ ꯑꯩꯗꯤ ꯏꯪꯅꯧꯗ ꯏꯪꯂꯤꯁꯇ ꯇꯧꯊꯣꯛꯀꯦꯅ ꯈꯜꯂꯝꯃꯤꯅꯦꯕꯀꯣ ꯃꯇꯝ ꯍꯦꯛ ꯁꯪꯕꯒ ꯅꯧꯗ ꯃꯥꯁꯇꯔ ꯁ ꯏꯪꯂꯤꯁ ꯇꯧꯊꯣꯛꯀꯦ ꯍꯥꯏꯗꯤ ꯑꯩꯈꯣꯏꯒꯤ ꯑꯟꯏꯟꯇꯦꯜꯂꯤꯖꯦꯕꯜ ꯅꯣꯔꯃꯦꯜ ꯗꯤꯄꯥꯔꯠꯃꯦꯟꯗ ꯇꯝꯃꯤꯁꯦ ꯏꯒꯅꯧꯗꯒꯤ ꯅꯣꯠꯁ ꯃꯌꯥ ꯑꯟꯏꯟ
ꯑꯩ ꯇꯝꯃꯛꯈꯤꯒꯦꯕ ꯑꯩ ꯇꯝꯃꯛꯒꯥꯟꯗ ꯑ ꯀꯩꯅꯣ ꯇꯧꯅꯁꯦꯕ ꯍꯤꯟꯗꯤꯁꯨ ꯄꯨꯂꯞ ꯇꯝꯃꯤꯟꯅꯔꯁꯦ ꯁꯥꯏꯐꯦꯟꯁꯦꯕꯨ ꯌꯥꯔꯗꯤꯀꯣ ꯇꯝꯃꯒ ꯆꯦꯇꯃꯥ ꯑꯩꯈꯣꯏ ꯃꯁꯦꯟ ꯑꯗꯨꯝ ꯏꯪꯂꯤꯁ ꯑꯪ ꯉ
ꯉꯥꯡꯕꯗꯅꯦ ꯀꯥꯏꯗꯕ ꯁꯣꯏꯔꯁꯨ ꯑꯗꯨꯝ ꯀꯩꯝ ꯈꯟꯗꯕꯤꯗ ꯉꯥꯡꯅꯕꯗꯣ ꯍꯣ ꯍꯣ ꯍꯣ ꯍꯣꯏ ꯍꯣꯏ ꯑꯗꯨ ꯌꯥꯝ ꯃꯔꯨ ꯑꯣ ꯑꯣꯏ ꯂꯩꯔꯝꯃꯦ ꯍꯥꯏꯕ
ꯑꯗꯨꯒ ꯃꯦꯁꯦꯖ ꯊꯥꯕꯗꯁꯨ ꯈꯪꯉꯕ ꯊꯥꯅꯕꯗꯣ ꯑꯗꯨꯝ ꯃꯦꯁꯦꯁꯇ ꯇꯧꯅꯔꯁꯦꯕ ꯑꯩꯈꯣꯏ ꯍꯩ ꯍꯩꯇꯕꯗꯤ ꯅꯣꯛꯅ
ꯑꯗꯨ ꯑ ꯑ ꯀꯩꯝ ꯈꯟꯗꯦ ꯑꯗꯨꯒꯤꯗꯤ ꯑꯩꯅ ꯑꯗꯨꯃꯥꯏꯅ ꯈꯟꯅꯗꯕ ꯏꯀꯥꯏꯅꯗ ꯗꯕꯝ ꯆꯪꯉꯦꯕ ꯈꯪꯕ꯭ꯔꯥ ꯁꯤꯗꯤ ꯑꯩꯈꯣꯏ ꯂꯔꯅꯤꯡꯅꯤꯅ ꯇꯝꯕ ꯃꯇꯝꯅꯤꯅ ꯀꯣ ꯑꯗꯨꯒꯤ ꯃꯇꯝꯅꯤꯅ ꯑꯩꯈꯣꯏ ꯑꯗꯨꯃꯥꯏ ꯗꯣ ꯑꯣꯖꯥꯅ ꯌꯥꯝ ꯇꯣꯏꯅ ꯍꯥꯏꯕ ꯅꯣꯏ ꯉꯥꯡꯊꯣꯛꯄꯗ ꯏꯀꯥꯏꯒꯅꯣ ꯅꯈꯣꯏꯀꯩꯁ ꯀꯩꯅꯣ ꯁꯣꯏꯔ ꯁꯣꯏꯔꯀꯥꯟꯗ ꯅꯣꯏ ꯍꯩꯔꯛꯀꯗꯣꯏꯅꯤ ꯍꯥꯏꯌꯦꯕ ꯑꯉꯥꯡꯒꯩꯅ ꯍꯧꯖꯤꯛ ꯃꯣꯏ ꯐꯣꯟꯗ ꯌꯦꯡꯉꯒ ꯏꯪꯂꯤꯁ ꯍꯤꯟꯗꯤꯖꯦ ꯑꯉꯥꯡꯅ ꯑꯩꯈꯣꯏꯗ ꯍꯦꯜꯂꯦ ꯉꯥꯡꯕ
ꯍꯩ ꯍꯩ ꯍꯩ ꯑ
ꯑꯉꯥꯡꯅꯤꯅ ꯃꯣꯏꯗꯤ ꯁꯨ ꯑꯁꯣꯏꯕ ꯁꯣꯏꯗꯕ ꯈꯪꯗꯦ ꯏꯀꯥꯏꯗꯦ ꯃꯣꯏꯗꯤ ꯐ ꯐ ꯐ ꯐ ꯉꯥꯡꯊꯣꯔꯛꯇ꯭ꯔꯥ ꯑꯗꯨꯅ ꯃꯣꯏꯗꯤ ꯍ ꯍꯩꯕꯒꯤ ꯆꯥꯡꯁꯦ ꯌꯥꯝ ꯊꯨ ꯊꯨꯅ ꯍꯦꯟꯒꯠꯄꯅꯦꯕ ꯑꯗꯣ ꯑꯩ ꯑꯩꯈꯣꯏꯅ ꯑꯃꯨꯛ ꯃꯤꯅ ꯀꯩ ꯈꯟꯒꯤꯗꯒꯦ ꯑꯩꯅ ꯁꯤ ꯍꯥꯏꯔꯨꯔꯒ ꯑꯁꯨꯝ ꯈꯜ ꯂꯩꯗ꯭ꯔꯣ
ꯎꯝ
ꯋꯥꯍꯩ ꯑꯃ ꯏꯕꯕꯥꯎ ꯍꯩ ꯍꯩꯖꯤꯜꯂꯛꯇ꯭ꯔꯦ ꯃꯤꯅ ꯀꯩ ꯍꯥꯏꯒꯤꯗꯣꯏꯅꯣ ꯏꯁꯄꯦꯂꯤꯡ ꯂꯥꯜꯂꯝꯒꯗ꯭ꯔꯥ ꯑꯗꯨ ꯇꯧꯔꯝꯒꯗ꯭ꯔꯥ ꯑꯥ ꯑꯗꯨꯝ ꯇꯧ ꯂꯩꯔꯦ ꯑꯥ ꯑꯗꯣ ꯑꯩꯈꯣꯏꯅ ꯁꯨꯝ ꯁꯤꯖꯤꯟꯅꯔ ꯁꯤꯖꯤꯟꯅꯔꯀꯥꯟꯗ ꯑꯦꯛꯁꯄꯤꯔꯤꯌꯦꯟꯁ ꯂꯩꯔꯛꯀꯗꯣꯏꯅꯤ ꯍꯥꯏꯕ ꯔꯕꯤꯅꯥ ꯅꯪꯕꯣ
ꯎꯝ
ꯂꯥꯏꯕꯥꯅꯤ ꯈꯔ ꯃꯦꯁꯦꯁ ꯊꯥꯅꯔꯝꯃꯤ ꯑꯗꯨꯗꯩꯗꯤ ꯀꯩꯗꯧꯔꯦ ꯏꯕꯥꯏꯅꯁꯨ ꯇꯜꯂꯦ ꯑꯗꯨꯝ ꯇꯣꯛꯑꯦ ꯃꯥ ꯀ꯭ꯂꯥꯁ ꯁ ꯌꯥꯎꯕ ꯌꯥꯎꯗꯕꯩ ꯁꯨꯝ ꯇꯧꯔꯛꯑꯕꯅꯤꯅ ꯑꯩ ꯊꯥ ꯑꯃ ꯌꯥꯎꯗꯕꯗ ꯌꯥꯝ ꯊꯤꯅ ꯃꯥꯡꯖꯩꯕ ꯃꯃꯥꯡ ꯊꯥꯗꯣ ꯀꯩꯅꯣ ꯇꯧꯈꯤꯕꯅꯦꯕ ꯀ꯭ꯂꯥꯁ ꯌꯥꯎꯗꯕꯅꯦꯕ ꯅꯪ ꯂꯦꯕꯦꯜ ꯋꯥꯟꯁꯦ ꯂꯦꯚꯦꯜ ꯋꯥꯟꯦ ꯂꯦꯕꯦꯜ ꯖꯦꯔꯣꯗ ꯌꯥꯎꯔꯦꯗꯅ ꯃꯤꯁꯦ ꯑꯅꯤ ꯇ ꯅꯦ ꯑꯣꯟꯂꯥꯏꯟꯗ ꯌꯥꯝ ꯅꯨꯡꯉꯥꯏ ꯍꯥꯏꯅꯦꯕ ꯑꯗꯨ ꯑꯣꯖꯥꯗꯣ
ꯑꯩꯅꯦꯕ ꯖꯦꯔꯣꯗ ꯌꯥꯎꯅꯤꯡꯉꯤ ꯌꯥꯎꯔꯗꯤ
ꯖꯦꯔꯣ ꯑꯗꯨ ꯃꯤꯆꯦ ꯑꯅꯤꯁ ꯖꯦꯔꯣꯗ ꯑꯩꯈꯣꯏꯁꯨ ꯃꯤꯆꯦꯅꯤꯗ ꯌꯥꯎꯔꯝꯃꯦꯕꯀꯣ ꯂꯦꯕꯦꯜ ꯖꯦꯔꯣꯗ ꯌꯥꯎꯔꯝꯃꯦ ꯑꯗꯨꯒ ꯃꯤꯠꯁꯤ ꯇꯜꯂꯅ ꯂꯦꯕꯦꯜ ꯋꯥꯟꯗ ꯆꯪꯉꯛꯄꯅꯦꯕ ꯂꯦꯕꯦꯜ ꯋꯥꯟ ꯆꯪꯉꯛꯀꯥꯟꯁꯤꯗ ꯂꯦꯕꯦꯜ ꯖꯦꯔꯣ ꯈꯪꯉ ꯃꯇꯨꯡꯗ ꯋꯥꯟ ꯂꯥꯛꯄ ꯀꯥꯟꯗꯅꯦ ꯋꯥꯟꯒꯤ ꯃꯌꯥꯝꯗꯣ ꯇꯣꯀꯥꯟꯅ ꯌꯥꯝ ꯁꯤ ꯅꯨꯡꯉꯥꯏꯅꯦꯕ ꯂꯥꯏꯔꯤꯛ ꯇꯝꯕꯗꯧꯅ ꯇꯝꯃꯀꯥꯟꯗꯅꯤꯀꯣ ꯑꯩꯈꯣꯏ ꯏꯪꯂꯤꯁꯦ ꯍꯩꯛꯀꯣꯏꯁꯦ ꯑꯗꯨꯒ ꯄ꯭ꯔꯦꯛꯇꯤꯁ ꯇꯧꯕ ꯑꯃꯒ ꯉꯥꯡꯕ ꯑꯩ ꯍꯧꯖꯤꯛ ꯄ꯭ꯔꯦꯛꯇꯤꯁ ꯁꯨꯡꯇꯧ ꯇꯧꯗꯕꯒꯤ ꯀꯩꯝ ꯍꯩꯇ꯭ꯔꯦꯕ ꯉꯥꯡꯕ ꯉꯝꯗ꯭ꯔꯦꯕ ꯀꯩꯇ ꯈꯪꯕ꯭ꯔꯥ ꯑꯣ ꯁꯦꯟꯇꯦꯟ ꯁꯦꯝ ꯂꯤꯉꯃꯕ ꯃꯣꯏꯅ ꯁꯦꯟꯇꯦꯟꯁ ꯁꯦꯝꯃꯨꯀ ꯍꯥꯏꯕꯁꯦ ꯁꯦꯝꯗꯤ ꯁꯦꯝꯃꯤꯅꯦꯕ ꯑꯗꯨꯒ ꯏꯪꯂꯤꯁꯇ ꯀꯟꯕꯔꯖꯦꯁꯟ ꯇꯧꯕ ꯃꯤꯒ ꯋꯥꯔꯤ ꯑꯣꯏꯅ ꯉꯥꯡꯅꯕꯁꯦ ꯂ ꯇꯧ ꯂꯩꯔꯦꯕ ꯈꯪꯉꯕ
ꯉꯥꯡꯊꯣꯛꯄ ꯉꯝꯝꯕ ꯗꯕ
ꯍꯣꯏ ꯃꯤꯅ ꯉꯥꯡꯉꯤꯁꯤꯗꯤ ꯀꯩꯅꯣꯗꯤ ꯍꯥꯏꯐꯦꯠꯇ ꯈꯪꯕ ꯑꯗꯨꯒ ꯑꯩꯅ ꯀꯩ ꯈꯨꯝꯗꯣꯏꯅꯣꯗꯤ ꯈꯪꯗꯕꯗꯣ
ꯎꯝ
ꯃꯀꯣꯛ ꯀ ꯃꯃꯩꯒ ꯃꯀꯣꯛꯀ ꯃꯃꯩꯒ ꯑꯣꯟꯅꯔꯛꯄꯗꯣ
ꯑ ꯄꯨꯡꯉꯥꯡ ꯉꯥꯡꯗꯧꯅꯤꯁꯦ ꯇꯕ ꯄꯨꯡꯉꯥꯡ ꯉꯥꯡꯉ ꯀꯥꯟꯅꯤ ꯍꯩꯩꯔꯛꯇꯣꯏꯁꯦ
ꯑꯗꯨꯁꯨ ꯌꯥꯝ ꯆꯨꯝꯃꯦ ꯄꯉꯥꯡ ꯉꯥꯡꯒꯗꯕꯅꯦ ꯑꯗꯨꯅ ꯑꯩꯅ ꯍꯥꯏꯁꯦ ꯍꯥꯏꯗꯤ ꯏꯁꯇꯥ ꯐꯪꯉꯛꯑꯦꯗꯅ
ꯑꯗꯨꯒ ꯗꯤꯞꯁꯤꯀꯥ ꯋꯥꯔꯤ ꯁꯥꯟꯅꯔꯤꯕ ꯑꯗꯨꯗꯩꯗꯤ ꯀꯥꯟꯗꯨ ꯋꯥꯔꯤ ꯁꯥꯅꯔꯤꯁꯦ ꯑꯩꯅ ꯍꯟꯗ ꯑꯗꯨꯝ ꯍꯥꯏꯌꯦꯕꯀꯣ ꯃꯦꯁꯦꯁꯇ ꯃꯦꯝ ꯑꯩꯗꯣ ꯏꯪꯂꯤꯁ ꯁꯨ ꯌꯥꯝ ꯐꯖꯅ ꯉꯥꯡꯊꯣꯛꯄ ꯉꯝꯗꯦ ꯈꯣꯠꯇꯦꯅ ꯑꯗꯨꯝ ꯍꯥꯏꯕꯁꯦ ꯗꯤꯞꯁꯤꯀꯥꯥꯁꯦ ꯑꯃꯔꯣꯝꯗ ꯌꯥꯝ ꯐꯩꯌꯦꯕ ꯈꯪꯕꯔ ꯑꯦ ꯀꯩ ꯀꯩꯁꯨ ꯀꯥꯏꯗꯦ ꯍꯥꯏꯔ ꯐꯣꯟꯇꯧꯔꯛꯀ ꯑꯗꯩꯅꯦꯕ ꯈꯪꯕꯔꯥ ꯑ ꯃꯥ ꯉꯥꯡꯕꯗ ꯑꯩ ꯒ꯭ꯌꯥꯟ ꯇꯥꯗ꯭ꯔꯥ ꯉꯥꯡꯉꯥꯅꯤꯕ ꯑꯩꯅ ꯏꯪꯂꯤꯁꯁꯦ ꯁꯦꯔꯥꯟ ꯇꯅꯝ ꯈꯨꯝꯕ ꯁꯦ ꯑꯩꯅ ꯂꯥꯟꯅ ꯉꯥꯡꯕꯁꯦ ꯖꯤꯞꯁꯤꯀꯥꯅ ꯑꯗꯨꯝ ꯒ꯭ꯌꯥꯟ ꯇꯥꯕꯤꯕꯗꯣ ꯃꯤꯁꯦ ꯈꯪꯉꯕ ꯑꯩꯅꯁꯨ ꯍꯥꯟꯅ ꯃꯦꯁꯦꯁꯇ ꯍꯥꯏꯈ꯭ꯔꯦꯗꯅ ꯑꯩꯅꯁꯨ ꯌꯥꯝ ꯐꯖꯅ ꯍꯩ ꯇꯦ ꯉꯥꯡꯕ ꯉꯝꯗꯦ ꯍꯥꯏꯕꯗꯣ ꯑꯗ ꯑꯗꯩ ꯑꯗꯨꯃꯥꯏꯅ ꯃꯥꯅ ꯑꯗꯨꯝ ꯒ꯭ꯌꯥꯟ ꯇꯥꯕꯤꯌꯦꯕ ꯃꯦꯁꯦꯁꯇꯤ ꯑꯩꯅ ꯉꯝꯅꯕ ꯑꯗꯨꯝ ꯊꯥꯅꯩꯀꯣ ꯈꯪꯉꯕ ꯑꯗꯨꯒ ꯍ ꯉꯥꯡ
ꯑꯗꯨꯅꯦ ꯉꯥꯡ ꯉꯥꯡ ꯉꯥꯡ ꯉꯥꯡꯕꯩ ꯃꯇꯥꯡꯁꯤꯅꯦꯕ ꯌꯥꯝ ꯍꯩꯅꯗ꯭ꯔꯤꯁꯦ ꯄꯠ ꯄꯠ ꯄꯠ ꯇꯜꯂꯤꯁꯦ
ꯎꯝ ꯑꯗꯣ ꯃꯌꯥꯡꯅ ꯍꯦꯜꯂꯦꯕꯀꯣ ꯃꯌꯥꯡꯅ ꯍꯦꯜꯂꯦꯗꯤ ꯎ ꯑꯩꯈꯣꯏ ꯈꯪꯗꯦ ꯍꯩꯇꯦ ꯍꯥꯏꯕ ꯅꯣꯛꯅꯕꯤꯗꯦꯕ ꯃꯣꯏꯗꯤ ꯈꯪꯉꯕ
ꯍꯣꯏ ꯍꯣꯏ ꯍꯣꯏ ꯍꯣꯏ
ꯐꯖꯅ ꯑꯗꯨꯝ ꯅꯨꯡꯁꯤꯅ ꯑꯥ ꯑꯥ ꯃꯥꯅꯦ ꯅꯨꯡꯁꯤꯅ ꯈꯣꯠ ꯅ ꯑꯗ ꯈꯤꯇꯪ ꯑꯗꯨꯗ ꯃꯉꯣꯟ ꯀꯩꯅꯣꯝ ꯇꯧꯔꯗꯤ ꯇꯥ ꯑꯩꯈꯣꯏ ꯇꯄꯥꯛ ꯁꯤ
ꯎꯝ ꯎꯝ
ꯉꯥꯡꯕꯗꯣ ꯃꯣꯏꯅ ꯈꯔ ꯈꯔ ꯇꯧꯔꯕ
ꯎꯝ ꯎꯝ ꯑꯗꯣ ꯑꯩꯗꯤ ꯃꯄꯥꯟ ꯂꯝꯁꯨ ꯌꯥꯝ ꯆꯠꯅꯤꯡꯉꯦꯕ ꯑꯗꯨꯅ ꯍꯥꯏꯗꯤ ꯂꯣꯟ ꯎꯝ ꯂꯣ ꯂꯤꯗꯣ ꯈꯪꯗꯅꯗꯤ ꯃꯄꯥꯟꯗ ꯆꯠ ꯌꯥꯕ ꯅꯠꯇꯦꯗꯅ
ꯎꯝ ꯑꯗ ꯍꯤꯟꯗꯤꯁꯤꯁꯨ ꯌꯥꯝ ꯀꯃꯟ ꯑꯣꯏꯅꯔꯦꯕ ꯆꯦꯗꯣ ꯑꯥ ꯎꯝ ꯍꯤꯟꯗꯤꯁꯤꯁꯨ ꯌꯥꯝ ꯃꯔꯨ ꯑꯣꯏꯔꯦꯕ ꯃꯥꯅꯦ ꯍꯤꯟꯗꯤ ꯍꯩꯈ꯭ꯔꯗꯤ ꯏꯪꯂꯤꯁꯇꯣ ꯑꯩꯈꯣꯏꯒꯤ ꯀꯩꯅꯣꯗ ꯁꯨ ꯀꯣꯂꯦꯖꯀꯤ ꯁꯤꯁꯇꯦꯝꯁ ꯁꯤꯖꯤꯟꯅꯕ ꯅꯠꯇ꯭ꯔ ꯅꯥ꯭ꯔ ꯌꯥꯏ ꯍꯥꯏꯕ ꯊꯅꯕꯅꯤꯅ ꯍ ꯂ
ꯃꯥꯅꯦ ꯃꯥꯅꯦ ꯃꯥꯅꯦ ꯎꯝ ꯇꯝꯁꯦ ꯑꯗꯨꯅꯦ ꯑꯩꯅ ꯍꯥꯏꯁꯦ ꯃꯣꯏ ꯔꯦꯠꯀꯤ ꯌꯥꯝ ꯀꯥꯟ ꯔꯦꯠꯀꯤ ꯌꯥꯝꯅꯅꯦ ꯑꯦ ꯐꯔꯤꯁ ꯁꯤꯅꯅꯦ ꯃꯣꯏ ꯂꯦꯚꯦꯜ ꯈꯥꯏꯗꯣꯛꯑ ꯇꯝꯕꯁꯦ ꯍꯥꯏꯕꯗꯤ ꯅꯪꯅ ꯖꯤꯔꯣ ꯑꯣꯏꯔꯒ ꯂꯦꯕꯦꯜ ꯇꯨꯗ ꯍꯥꯞꯆꯜꯂꯛꯛꯇꯔꯗꯤ ꯅꯪꯗ ꯑꯗꯨꯝ
ꯉ ꯉꯥꯎ ꯆꯦꯟ ꯇꯥꯕ
ꯑꯥ ꯑꯗꯨꯒ ꯑꯗꯨ ꯑꯗꯨ ꯃꯣꯏꯒꯤꯅꯦ ꯑꯗꯨꯒꯤ ꯁꯤꯁꯇꯦꯝꯗꯣ ꯊꯝꯗꯦꯕ ꯖꯤꯔꯣ ꯖꯤꯔꯣ ꯖꯤꯔꯣ ꯖꯤꯔꯣꯁꯤꯦ ꯀꯅꯥꯝ ꯈꯪꯗꯕ ꯉꯥꯛꯇꯅꯤ ꯇꯝꯗꯣꯏꯁꯦ ꯑꯗꯨꯝ ꯃꯌꯦꯛꯃꯛ ꯑꯦ ꯕꯤ ꯁꯤꯗꯩ ꯍꯧꯔꯛꯄ ꯀꯀꯗꯣꯏꯅꯦꯕ ꯑꯗꯨꯒ ꯋꯥꯟ ꯍꯥꯏꯔꯒꯅ ꯋꯥꯟꯒꯤ ꯍꯥꯏꯐꯦꯠ ꯆꯥꯎꯔꯥꯛꯄ ꯃꯥꯟꯅꯕ ꯑꯃ ꯇꯨ ꯍꯥꯏꯔꯒꯅ ꯇꯨꯒꯤ ꯃꯥꯟꯅꯕ ꯑꯃ ꯁꯨꯃꯥꯏꯅ ꯅꯤꯛꯑꯒ ꯊꯥꯒꯠꯄꯅꯦꯕ ꯇꯞ ꯇꯞꯅ ꯏꯝꯄ꯭ꯔꯨꯞ ꯃꯥꯏ ꯏꯝꯄ꯭ꯔꯨꯃꯦꯟꯗꯨꯒꯤ ꯃꯇꯨꯡ ꯏꯟꯅ ꯑꯗꯨꯃꯥꯏꯅ ꯇꯧꯕꯅꯤꯅ ꯑꯩꯈꯣꯏꯗ ꯏꯀꯥꯏꯕꯒꯤ ꯆꯥꯡꯁꯦ ꯈꯔ ꯍꯟꯊꯩꯌꯦꯕ
ꯎꯝ
ꯂꯦꯕꯦꯜ ꯃꯥꯟꯅ ꯅꯠꯇ꯭ꯔꯒꯗꯤ ꯏꯀꯥꯏꯅꯔꯦ ꯍꯥꯏꯗꯤ ꯐꯣꯡꯗꯣꯛꯇꯕ ꯃꯤ ꯑꯃꯅ ꯑꯗꯨꯨꯝ ꯐꯣꯡꯗꯣꯛꯑꯔꯣꯏ ꯉꯥꯡꯈꯤꯕ ꯃꯤꯅꯁꯨ ꯉꯥꯡꯈ꯭ꯔꯅꯤ ꯑꯥ ꯑ ꯍꯩꯇꯕꯅꯤ ꯁꯨꯝ ꯍꯩꯍꯧꯔꯔꯣꯏ ꯇꯧꯋꯦꯕ ꯑꯗꯨꯣ ꯔꯦ ꯗꯤ ꯇꯧꯗꯦ ꯑꯗꯨ ꯑꯩꯅ ꯔꯦꯠꯇ ꯇꯝꯃꯛꯑꯣ ꯅꯪ ꯍꯌꯦꯡ ꯑꯩꯈꯣꯏꯒꯤ ꯁꯇꯥꯏꯐꯦꯟꯒ ꯀꯣꯝ ꯃꯈꯀꯣꯏ ꯃꯇꯥꯡꯗꯣ ꯑꯗꯨꯗ ꯔꯔꯤꯇ ꯇ ꯇꯝꯖꯦꯕ ꯑꯗꯣ ꯇꯝꯃꯒ ꯑꯩꯈꯣꯏ ꯃꯁꯦꯟ ꯁꯨꯝ ꯏꯪꯂꯤꯁꯇ ꯉꯥꯡꯕ ꯀꯟꯕꯔꯖꯨꯦꯁꯟ ꯀꯩꯀꯥ ꯁꯨꯝ ꯇꯧꯕ ꯇꯝꯃꯒꯗꯤ ꯇꯞ ꯇꯞꯅ ꯑꯗꯨꯝ ꯍꯩꯔꯛꯏꯗꯅ ꯑꯗꯨꯒꯤ ꯋꯥꯅꯤꯗ ꯑꯗꯣ ꯑꯩꯈꯣꯏꯅ ꯑꯗꯨ ꯇꯧꯗꯕꯒꯤꯅꯦꯕ ꯑꯩꯈꯣꯏꯅ ꯏꯝꯄ꯭ꯔꯨꯞ ꯂꯥꯛꯄ ꯉꯝꯗ꯭ꯔꯤꯁꯦ ꯉꯥꯡꯅꯕ ꯉꯥꯡꯊꯣꯛꯄ ꯁꯤꯖꯤꯟꯅꯕ ꯏꯀꯥꯏꯗꯕ ꯆꯪꯉꯦꯕ ꯑꯗꯨꯅꯦ ꯑꯗꯨꯃꯥꯏꯅ ꯇꯧꯁꯦ ꯃꯗꯨ ꯌꯥꯝ ꯀꯥꯟꯅꯩ ꯍꯥꯏꯇꯥꯔꯦ ꯑꯩ ꯋꯥꯈꯜꯗꯗꯤ ꯍꯧꯖꯤꯛ ꯃꯇꯝꯗ ꯍꯧꯖꯤꯛ ꯃꯇꯝꯗ ꯂꯣꯟ ꯉꯥꯡꯗꯕ ꯂꯣꯟ ꯈꯪꯗ꯭ꯔꯗꯤ
ꯃꯤ ꯊꯥꯡ ꯆ ꯃꯥꯅꯏ ꯀꯥꯏ ꯃꯝꯃꯃꯤ ꯅꯧ ꯁꯤ ꯂ ꯍꯝ
ꯎꯝ
ꯑꯗꯨꯅꯦ ꯑꯗꯨꯅꯦ ꯎꯝ ꯅꯪ ꯊꯣꯡꯗꯣꯔꯕꯣ
ꯑꯩ ꯆꯥ ꯊꯣꯡꯉ
ꯀꯔꯤ ꯌꯦꯟꯁꯥꯡꯅꯣ ꯑꯣꯐ
ꯑꯩꯁꯦ ꯀꯔꯤ ꯏꯔꯣꯟꯁꯦ ꯑꯜꯀꯥꯅ ꯌꯦꯟꯖꯦꯝꯕꯤꯔꯝꯕ
ꯑꯥ
ꯁꯤꯗ
ꯏꯟꯌꯥ ꯦꯔꯥ
ꯀꯤꯌꯦ
ꯊꯣꯡ ꯍꯧꯧꯔꯕ
ꯍꯥꯎꯗ꯭ꯔꯗ ꯑ ꯊꯣꯡꯃꯒ ꯍꯧꯗ꯭ꯔꯤ ꯑꯩꯅ ꯀꯩꯅꯣꯒꯤꯁꯤ ꯂꯉꯒ ꯏꯁꯤꯡꯒꯤ ꯏꯁꯤꯡ ꯋꯥꯕꯁꯦ ꯁꯤꯗꯕ ꯃꯌꯥꯝ ꯋꯥꯏꯕ ꯏꯁꯤꯡ ꯂꯩꯇꯕꯁꯦ ꯗꯧ ꯃꯥꯜꯗꯦꯕ ꯑ ꯀꯥꯂꯦꯟ ꯃꯇꯝꯁꯤꯗ ꯏꯁꯤꯁꯤꯗꯛꯇꯗꯤꯁꯦꯗꯝꯃꯥ ꯈꯜꯂꯣꯗꯅ
ꯃꯥꯅꯦ ꯃꯥꯅꯦ
ꯑꯗꯨꯒꯤ ꯌꯥꯝ ꯋꯥꯔꯦ ꯑ ꯏꯁꯤꯡ ꯍꯥꯟ ꯆꯦꯔ ꯂꯩꯕ
ꯐꯔꯦꯅꯦ ꯅꯪ ꯁꯦꯝꯗꯣꯛꯑꯣ ꯑꯗꯨꯗꯤ ꯑꯩꯁ‌ꯣꯑꯝꯇ ꯏꯩꯅꯖꯥꯡ ꯀꯥꯁ‌ꯦ ꯁ‌ꯦꯃꯨꯈꯤꯒ‌ꯦ ꯑꯩꯈꯣꯏꯁꯦ ꯊꯣꯡꯕꯗꯣ ꯎꯝ ꯎꯝ ꯎꯝ ꯎꯝ